ꯁꯥꯒꯦꯅ ꯂꯩꯔꯝꯕꯅꯦ ꯁꯤꯁꯇꯔꯗꯤ
ꯑꯩꯈꯣꯏꯁꯨ ꯅꯪꯒ ꯋꯥꯔꯤ ꯁꯥꯟꯅꯒꯦꯅ ꯉꯥꯏꯔꯤꯅꯦꯅꯦ
ꯑꯦ ꯀꯩꯅꯣ ꯍꯥꯏꯁꯤꯕ ꯑꯗꯨꯏ ꯇꯥꯟ ꯌꯥꯝ ꯆꯥꯟꯅꯈ꯭ꯔꯦꯅꯦ
ꯍꯣꯏ
ꯑꯦꯠ ꯗꯥ ꯔꯥꯏꯠ ꯇꯥꯏꯝ ꯏꯟ ꯗ ꯔꯥꯏꯠ ꯗꯥꯏꯔꯦꯛꯁꯟ ꯇꯥꯔꯏꯗꯗꯤ ꯑꯣ ꯉꯁꯤ ꯀꯩ ꯃꯊꯦꯜ ꯇꯧꯕꯤꯔꯒꯦ ꯁꯤꯁꯇꯔꯕꯨ
ꯑꯩꯈꯣꯏ ꯉꯁꯤꯗꯤ ꯀꯥꯡꯉꯧ ꯑꯃꯅꯦ ꯁꯤꯡꯖꯨ ꯑꯃꯅꯦ ꯑꯗꯨꯒ ꯁꯧꯒꯔꯤꯒ ꯑꯂꯨꯒ ꯉꯥ ꯑꯌꯥꯏꯕꯒ ꯅꯣꯏꯗꯤ
ꯑꯩꯈꯣꯏꯗꯤ ꯀꯥꯡꯒꯧ ꯑꯃꯒ ꯏꯔꯣꯝ ꯑꯃꯒ ꯆꯥꯏꯌꯦ ꯁꯤꯁꯇꯔ ꯍꯣꯏꯗꯤ ꯃꯊꯦꯜ ꯌꯥꯝ ꯌꯥꯝꯃꯤ ꯀꯣ
ꯅꯣꯏ ꯅꯣꯏꯒꯤꯁꯨ ꯌꯥꯝꯃꯤꯀꯣ ꯑꯍꯥꯎꯕ ꯃꯊꯦꯜ ꯉꯥꯛꯇꯅꯤꯀꯣ
ꯑꯩꯈꯣꯏꯗꯤ ꯌꯥꯝꯅ ꯌꯦꯡ ꯃꯊꯦꯜ ꯑꯅꯤ ꯈꯛꯇꯅꯦ ꯁꯤꯁꯇꯔꯒ ꯌꯦꯡꯅꯕꯗ ꯁꯤꯁꯇꯔꯅ ꯌꯥꯝꯅ ꯍꯦꯜꯂꯤꯗ
ꯑꯁ ꯍꯦꯟꯗꯤꯗ ꯅꯪꯅ ꯍꯦꯟꯜꯂꯤꯗ ꯀꯩꯗꯧꯔꯝꯃꯤꯅꯣ ꯍꯧꯖꯤꯛꯄꯣ
ꯁꯤꯁꯇꯔ ꯊꯣꯏꯗꯣꯛꯄ ꯇꯧꯗꯦ ꯉꯁꯤꯁꯦ ꯊꯕꯛ ꯈꯔ ꯆꯠꯊꯣꯛꯎꯕꯅꯦ ꯑꯗꯨꯒꯤ ꯊꯕꯛꯇꯣ ꯂꯣꯏꯁꯤꯟꯁꯤ ꯈꯤꯕꯒꯤ ꯋꯥꯏꯅ ꯁꯨꯝ ꯄꯣꯊꯥꯔꯝꯕꯅꯦ ꯁꯤꯁꯇꯔꯗꯤ ꯊꯕꯛ ꯇꯧꯕ ꯃꯥꯜꯂꯦ ꯍꯧꯖꯤꯛꯀꯥꯟꯁꯦ ꯀꯔꯤ ꯕꯤꯔꯤ ꯒꯦ
ꯀꯔꯤ ꯍꯥꯏꯕ
ꯁꯤꯁꯇꯔꯅꯦ ꯍꯧꯖꯤꯛ ꯊꯕꯛ ꯇꯧꯕ ꯃꯥꯜꯂꯦꯕꯀꯣ ꯍꯧꯖꯤꯛꯁꯦ
ꯑꯣ ꯑꯩ ꯊꯕꯛ ꯇꯧꯗꯗ ꯍꯧꯖꯤꯛꯇꯪ ꯆꯥꯛ ꯋꯥꯗ ꯉꯥꯏꯔꯤꯅꯤ
ꯑꯣ ꯑꯗꯨꯗꯒꯤ ꯀꯣꯟ ꯐꯦꯡ ꯐꯦꯡꯉꯤꯔꯥ
ꯍꯣꯏ
ꯑꯣ ꯐꯩ ꯐꯩ ꯐꯩ ꯌꯨꯝꯒꯤ ꯊꯕꯛ ꯇꯧꯁꯤꯟꯒꯗꯧꯕꯅꯤ
ꯎꯝ ꯅꯨꯄꯤ ꯍꯥꯏꯁꯤꯗꯤ ꯌꯨꯝꯒꯤ ꯊꯕꯛ ꯏꯪꯈꯥꯡꯗ ꯌꯥꯎꯒꯗꯕꯅꯤ ꯑꯗꯨ ꯇꯧꯗ꯭ꯔꯕ ꯅꯨꯄꯤꯗꯨꯗꯤ
ꯑꯗꯨ ꯇꯧꯗ꯭ꯔꯕ ꯅꯨꯄꯤꯗꯨꯗꯤ ꯗꯤ ꯅꯨꯄꯤ ꯑꯗꯨꯝ ꯑꯣꯏꯈꯤꯅꯤ
ꯃꯥꯅꯤ
ꯁꯤꯁꯇꯔꯗꯤ ꯕꯣꯜꯒ ꯌꯦꯡꯗ꯭ꯔꯕꯣ ꯀꯃꯥꯏꯅ ꯇꯧꯔꯤꯒꯦ ꯍꯧꯖꯤꯛꯀꯥꯟꯁꯤꯕꯨ
ꯕꯣꯜꯗꯤ ꯊꯣꯏꯗꯣꯛꯅ ꯌꯥꯝ ꯀꯟꯅ ꯍꯥꯏꯕꯗꯤ ꯉꯁꯤꯗꯤ ꯌꯦꯡꯗ꯭ꯔꯦ ꯍꯣꯏ
ꯑꯥ
ꯉꯔꯥꯡꯗꯨ ꯊꯦꯡꯃꯟꯕꯒꯤ ꯌꯦꯡꯕ ꯉꯝꯗ꯭ꯔꯦ ꯅꯪꯗꯤ ꯌꯦꯡꯗ꯭ꯔꯣ ꯅꯪꯗꯤ ꯌꯦꯡꯕ꯭ꯔꯣ
ꯗꯦꯗ ꯁꯤꯁꯇꯔ ꯇꯟꯗꯅ ꯄ꯭ꯂꯦꯗꯨ ꯂꯩꯇꯕ ꯑꯩꯈꯣꯏꯅ ꯄꯥꯝꯖꯕ ꯇꯤꯝꯗꯨꯒꯤꯀꯣ ꯑꯗꯨꯅ
ꯅꯪ ꯀꯔꯝꯕ ꯀꯔꯝꯕꯗ ꯁꯞꯄꯣꯔꯠ ꯇꯧꯔꯤꯅꯣ
ꯑꯥꯔꯖꯦꯟꯇꯤꯅꯥꯗ ꯇꯧꯕꯅꯦ ꯁꯤꯁꯇꯔ
ꯑꯣ ꯑꯔꯖꯦꯟꯇꯤꯅꯥꯗꯒꯤ ꯉꯝꯕ ꯅꯠꯇ꯭ꯔꯣ ꯅꯍꯥꯟ
ꯑꯧ ꯉꯝꯃꯦ ꯍꯌꯦꯡ ꯑꯃꯨꯛ ꯂꯩꯌꯦ ꯉꯝꯕꯅ ꯑꯃ
ꯑꯣ ꯌꯥꯝ ꯐꯩꯅꯦ
ꯑꯥ
ꯍꯌꯦꯡꯁꯨ ꯑꯗꯨꯗꯤ ꯍꯌꯦꯡ ꯂꯩꯔꯗꯤ ꯑꯃꯨꯛ ꯌꯦꯡꯗꯣꯏꯔꯣ
ꯍꯌꯦꯡꯁꯦ ꯌꯦꯡꯁꯤ ꯌꯦꯡꯒꯦꯅꯗꯤ ꯈꯜꯂꯤ ꯁꯤꯁꯇꯔ ꯋꯥꯔꯜ ꯀꯞꯁꯨ ꯂꯣꯏꯁꯤ ꯂꯛꯀꯗꯧꯔꯦꯗꯅꯀꯣ ꯑꯗꯨꯅ ꯌꯦꯡꯍꯧꯗ꯭ꯔꯒꯗꯤ ꯔꯤꯒ꯭ꯔꯤꯠ ꯆꯥꯒꯗꯕ ꯃꯥꯟꯕ ꯑꯗꯨꯅ ꯌꯦꯡꯉꯒꯦꯅ ꯈꯜꯂꯤ
ꯍꯣꯏ ꯌꯦꯡꯉꯗꯅꯤ
ꯃꯥꯅꯤ ꯁꯤꯁꯇꯔꯗꯤ ꯀꯅꯥ ꯀꯅꯥ ꯆꯔꯥꯋꯥꯟ
ꯑꯩ ꯑꯩ ꯍꯧꯖꯤꯛ ꯏꯃꯥꯟꯅꯕꯤꯈꯩꯒ ꯂꯩꯃꯤꯟꯅꯔꯤꯌꯦ
ꯑꯣ ꯏꯃꯥꯟꯅꯕꯤ ꯀꯩꯀꯥꯗꯨꯗꯤ ꯋꯥꯔꯤ ꯋꯥꯇꯥꯏ ꯐꯖꯅ ꯇꯧꯊꯔꯝꯗꯧ
ꯍꯣꯏ ꯅꯪꯗꯤ ꯀꯅꯥ ꯀꯅꯥ ꯂꯩꯔꯤꯒꯦ
ꯑꯩꯗꯤ ꯌꯨꯝꯗ ꯑꯗꯨꯝ ꯂꯩ ꯍꯥꯏꯇꯥꯔꯦ ꯊꯣꯏꯗꯣꯛꯄꯗꯤ ꯆꯠꯊꯣꯛꯇ꯭ꯔꯦ
ꯑꯣ ꯀꯩꯀꯩ ꯁꯨꯔꯤꯅꯣ ꯑꯗꯨꯗꯤ
ꯉꯁꯤꯁꯦ ꯑꯩ ꯀꯩꯅꯣ ꯆꯠꯄꯅꯤ ꯅꯍꯥꯟꯒꯩꯗꯤ ꯄ꯭ꯔꯥꯏꯚꯦꯠ ꯀꯝ ꯄꯅꯤ ꯑꯝꯗ ꯑꯗꯨꯝ ꯋꯥꯛ ꯇꯧꯕ ꯆꯠꯄꯅꯦ
ꯑꯣ
ꯉꯁꯤꯗꯤ ꯌꯨꯝꯒꯤ ꯊꯕꯛ ꯈꯔ ꯂꯩꯔꯕ ꯑꯗꯨꯅ ꯌꯨꯝꯒꯤ ꯑꯣꯏꯅ ꯂꯣꯏꯁꯤꯜꯂꯦ
ꯎꯝ ꯌꯨꯝꯒꯤꯁꯨ ꯁꯨꯒꯗꯕꯅꯤꯅꯦ ꯃꯄꯥꯟꯒꯤꯗꯪ ꯁꯨꯔꯗꯤ ꯌꯥꯔꯣꯏꯗꯕ
ꯃꯥꯅꯦ ꯃꯥꯅꯦ ꯑꯗꯨꯅ ꯉꯁꯤꯗꯤ ꯌꯨꯝꯒꯤ ꯑꯃꯨꯛ ꯁꯨꯕꯤꯔꯦ ꯂꯧ ꯅꯨꯡꯁꯨ ꯉꯁꯤꯁꯦ ꯈꯔ ꯍꯣꯠꯕ
ꯍꯣꯏ ꯑꯗꯨ ꯅꯣꯏꯗꯤ ꯂꯧꯒꯨꯝꯕ ꯎꯗ꯭ꯔꯣ
ꯑ ꯂꯧ ꯎꯌꯦ ꯑꯩꯈꯣꯏ ꯉꯁꯤ ꯂꯧ ꯍꯨꯟꯕ ꯑꯗꯨꯒꯤ ꯉꯁꯤ ꯂꯣꯏ ꯁꯪꯈ꯭ꯔꯦ ꯑꯗꯨꯅ ꯑꯗꯨꯒꯤ ꯃꯇꯦꯡ ꯄꯥꯡꯊꯣꯛ ꯄꯥꯡꯁꯤꯟ ꯇꯧꯕꯗ ꯉꯁꯤꯁꯦ ꯊꯕꯛ ꯂꯦꯞꯊꯣꯛꯑꯦ ꯁꯤꯁꯇꯔꯗꯤ ꯑꯗꯨꯝ ꯊꯣꯏꯗꯣꯛꯄ ꯇꯧꯗꯦ ꯌꯨꯝꯗ ꯑꯗꯨꯝ ꯂꯩꯕ꯭ꯔꯥ ꯀꯃꯥꯏꯅ ꯇꯧꯔꯤꯒꯦ ꯍꯧꯖꯤꯛꯀꯥꯟꯁꯤꯕꯨ ꯑꯣ ꯌꯥꯝ ꯐꯩ ꯌꯥꯝ ꯐꯩ ꯑ ꯊꯣꯏꯗꯣꯛꯄ ꯇꯧꯗ꯭ꯔꯁꯨ ꯌꯨꯝꯒꯤ ꯇꯧꯁꯤꯜꯂꯤꯗꯣ ꯌꯥꯝꯅ ꯐꯕ ꯑꯃꯅꯤ ꯍꯥꯏꯕ ꯌꯥꯏ
ꯎꯨꯝꯒꯤꯁꯤꯅꯦ ꯃꯔꯨꯅꯤꯅꯦ
ꯃꯥꯅꯤ ꯃꯥꯅꯤ ꯌꯨꯝ ꯌꯥꯎꯗꯅ ꯑꯇꯣꯞꯄ ꯃꯄꯥꯟꯒꯤ ꯀꯩꯅꯣ ꯍꯥꯟꯅ ꯇꯧꯕ꯭ꯔꯕ ꯌꯥꯄꯣꯠꯇꯤ ꯅꯠꯇ꯭ꯔꯥ
ꯎꯝ
ꯏꯁꯇꯔ ꯑꯣꯏꯗꯤ ꯍꯧꯖꯤꯛꯀꯥꯟꯁꯦ ꯅꯣꯡꯒ ꯇꯥꯔꯤꯔꯤꯕꯣ ꯑꯗꯨꯝ ꯆꯥꯡ ꯅꯥꯏꯅꯏ
ꯅꯣꯡ ꯆꯨꯗꯦ ꯅꯣꯡ ꯆꯨꯗꯕ ꯑꯩ ꯂꯧ ꯁꯨꯕ ꯌꯥꯗꯦ ꯠꯇ꯭ꯔꯦ ꯑꯩꯈꯣꯏꯔꯣꯝꯗꯗꯤ
ꯑꯣ ꯑꯗꯨꯗꯤ ꯃꯥ ꯁꯥꯟꯅꯕ ꯃꯥꯜꯂꯦ ꯑꯩꯈꯣꯏꯒ ꯅꯣꯏꯒꯁꯦ ꯁꯤꯁꯇꯔꯁꯤꯗꯗꯤ ꯕꯦꯂꯤꯗꯅ ꯂꯩꯔꯝꯗꯧ ꯃꯥꯂꯦ ꯆꯨꯝꯕ꯭ꯔꯣ
ꯉꯔꯥꯡꯗꯨꯗꯤ ꯈꯔ ꯆꯨꯋꯦ ꯑꯗꯨ ꯌꯥꯝꯗꯤ ꯆꯨꯗꯦ ꯌꯥꯝꯅ ꯆꯨꯗꯕꯅꯤꯅ ꯂꯧ ꯈꯣꯏꯅꯕ ꯏꯁꯤꯡ ꯂꯣꯏꯅ ꯀꯪꯉꯦ ꯑꯗꯨꯒꯤ ꯂꯧ ꯁꯨꯕ ꯌꯥꯗ꯭ꯔꯦ
ꯑꯣ ꯃꯅꯩꯌꯦ ꯃꯥꯟꯅꯩꯌꯦ ꯑꯩꯈꯣꯏꯁꯨ ꯂꯧꯗꯣ ꯏꯁꯤꯡ ꯌꯥꯗꯅ ꯐꯅ ꯑꯗꯨꯝ ꯀꯪꯅ ꯑꯗꯨꯝ ꯍꯨꯟꯖꯜꯂꯤ ꯏꯁꯤꯡ ꯂꯥꯛꯄ ꯑꯣꯏꯅ ꯉꯥꯏꯔꯒꯦ ꯑ ꯎꯍꯨꯜꯂ ꯏꯁꯤꯡ ꯂꯥꯛꯑꯀꯥꯟꯗ ꯑꯃꯨꯛ ꯎꯝ ꯍꯧꯕꯒꯤ ꯑꯣꯏꯅꯗꯤ ꯌꯥꯒꯅꯤ ꯑꯗꯨꯕꯨ ꯂꯣꯡ ꯂꯥꯁꯇꯤꯡꯗꯤ ꯑꯣꯏꯔꯣꯏ ꯑꯗꯨꯅꯁꯤꯡ ꯆꯤꯡꯁꯤꯟꯕ꯭ꯔꯥ ꯑꯗꯨꯃꯥꯏꯅ ꯇꯧꯕ ꯇꯥꯏ ꯁꯤꯁꯇꯔ ꯍꯗꯤꯤꯍ ꯀꯌꯥ ꯎꯒꯦ
ꯑꯩꯈꯣꯏ ꯎꯝ ꯁꯝꯒꯝ ꯑꯍꯨꯝ ꯑꯗꯨꯅꯦ
ꯑꯧ ꯌꯥꯝꯃꯤꯅꯦ ꯑꯗꯨꯗꯤ ꯁꯤꯆꯔꯣꯏꯒꯤꯗꯤ
ꯑꯣ ꯅꯣꯏꯒꯤꯗꯤ
ꯑꯩꯈꯣꯏꯁꯨ ꯑꯗꯨꯒꯤ ꯑꯩꯈꯣꯏ ꯑꯗꯨꯒꯤ ꯆꯥꯡ ꯍꯥꯏꯇꯥꯔꯦ ꯁꯤꯁ ꯑꯩꯈꯣꯏꯁꯨ ꯁꯪꯉꯝ ꯑꯍꯨꯝꯃꯨꯛꯀꯤ ꯆꯥꯡ ꯑꯗꯨꯃꯥꯏꯅ ꯑꯣꯏꯌꯦ ꯁꯤꯁꯇꯔꯒꯤꯗꯤ ꯗꯤ ꯃꯤ ꯌꯥꯝꯕ꯭ꯔꯣ ꯀꯃꯥꯏꯅ
ꯑꯩꯈꯣꯏꯗꯤ ꯃꯤ ꯌꯥꯝꯗꯦꯗ ꯃꯤ ꯑꯍꯨꯝ ꯃꯔꯤ ꯇꯅꯤ
ꯑꯣ
ꯑꯁ ꯌꯥꯝ ꯃꯥꯟꯅꯩꯍꯦ ꯅꯣꯏꯒ ꯑꯩꯈꯣꯏꯒꯗꯤ
ꯑꯁ ꯈꯨꯃꯅ ꯑꯃ ꯇꯧꯏ
ꯑꯁ ꯑꯁꯤꯗꯤ ꯃꯥꯥꯟꯅ ꯃꯥꯟꯅꯕ ꯊꯦꯡꯅꯧ ꯍꯥꯏꯕ ꯃꯥꯂꯦ
ꯃꯗꯨꯃꯛꯅꯤ ꯍꯤꯁꯇ ꯏꯕꯥꯅꯤ ꯉꯁꯤꯒꯤ ꯑꯣꯏꯔꯤꯁꯦ
ꯀꯩꯍꯕ
ꯑꯣ ꯃꯥꯅꯕ ꯃꯥꯟꯅꯧ ꯍꯥꯏꯕ ꯊꯦꯡꯅꯧ ꯍꯥꯏꯕꯗꯨꯅꯤ ꯍꯥꯏꯕ ꯑꯩꯏ ꯁꯤꯁꯇꯔꯒ ꯏꯕꯥꯅꯤꯒ ꯊꯦꯡꯅꯔꯤꯁꯦ ꯁꯤꯁꯇꯔ ꯍꫭꯏꯗꯤ ꯑꯝꯇ ꯍꯨꯟꯗ꯭ꯔꯤꯕꯣ ꯀꯃꯥꯏꯅ ꯇꯧꯒꯦ
ꯍꯨꯟꯗ꯭ꯔꯤ ꯍꯣꯏ ꯈꯔꯗꯤ ꯍꯥꯟꯅ ꯍꯨꯟꯁꯤꯔꯅ ꯈꯜꯂꯤꯅꯦ
ꯑꯣ ꯁꯤꯁꯇꯔ ꯍꯣꯏꯗꯤ ꯀꯩꯀꯩ ꯀ꯭ꯔꯣꯞꯁꯀꯨꯝꯕꯗꯤ ꯊꯥꯒꯤ ꯃꯈꯜꯁꯦ
ꯑꯗꯨꯒꯨꯝꯕꯗꯤ ꯊꯥꯗ꯭ꯔꯦ ꯍꯣꯏ
ꯑꯣ ꯔꯥꯏꯁ ꯑꯗꯨꯨꯝ ꯊꯥꯏꯔꯣ ꯔꯥꯏꯁ ꯑꯣꯏꯅ ꯑꯗꯨꯝ ꯊꯥꯕ ꯅꯠꯇ꯭ꯔꯣ ꯑꯣ ꯃꯃꯤꯡꯒ ꯂꯩꯗꯅ ꯔꯥꯏꯁ ꯑꯣꯏꯁꯨ
ꯃꯤꯡ ꯑꯩ ꯃꯃꯤꯡ ꯈꯪꯗꯤꯌꯦ ꯊꯣꯏꯕꯤ ꯍꯥꯏꯕ꯭ꯔꯥ ꯀꯩꯅꯣ
ꯑ ꯍꯣꯏ ꯍꯣꯏ ꯑꯗꯨꯁꯨ ꯑꯗꯨꯝ ꯊꯥꯅꯕꯅꯤ ꯃ ꯌꯥꯗꯀꯣ
ꯅꯣꯏꯒꯤꯗꯤ ꯀꯔꯝꯕ ꯐꯧ ꯑꯣꯏꯗꯣꯏꯅꯣ
ꯑꯩꯈꯣꯏꯁꯨ ꯑꯗꯨꯝ ꯊꯥꯏ ꯊꯣꯏ ꯀꯥꯂꯤꯖꯥꯕꯨ ꯍꯥꯏꯕꯅꯦ
ꯑꯦ ꯐꯧ ꯃꯃꯤꯡꯗꯣ ꯀꯂꯤꯖꯥ ꯂꯩꯕ꯭ꯔꯅꯦ
ꯀꯜꯂꯤꯖꯥ ꯂꯩ ꯁꯤꯁꯇꯔ ꯈꯥꯟꯗꯔꯤꯕꫭ ꯍꯥꯏꯁꯤꯕꯨ
ꯑꯩ ꯉꯁꯤꯅ ꯑꯍꯥꯟꯕꯅꯦ ꯇꯥꯕ ꯀꯂꯖꯠ ꯂꯩꯔꯗꯤ ꯃꯀꯟꯒꯨꯝꯃꯒꯁꯨ ꯌꯥꯗꯧ ꯃꯥ
ꯃꯀꯟꯁꯨ ꯊꯣꯛꯂꯛ ꯀꯛꯄ ꯌꯥꯏ ꯀꯥꯂꯦꯖꯥ ꯊꯣꯛꯂꯛꯑꯕꯅꯤꯅ ꯃꯥꯒꯤ ꯃꯅꯥꯎꯄꯥ ꯃꯅꯥꯎꯄꯤ ꯊꯣꯛꯂꯛꯑꯅꯤ
ꯍꯟꯗꯛ ꯅꯪꯅ ꯄꯨꯊꯣꯛꯈ꯭ꯔꯣ ꯑꯗꯣ ꯑꯅꯧꯕ ꯑꯣꯏꯅ
ꯑꯦ ꯑꯗꯨꯗꯤ ꯌꯥꯔꯣꯍꯦ ꯑꯩ ꯁꯥꯏꯠꯇꯤꯁ ꯑꯣꯏꯗꯦ
ꯑꯁ ꯑꯣꯏꯗ꯭ꯔꯁꯨ ꯑꯗꯨꯝ ꯑꯅꯧꯕ ꯈꯜꯂꯒ ꯄꯨꯊꯣꯛꯇꯣꯏꯅꯤ ꯀꯩꯅꯣ ꯂꯧꯗꯒꯤ
ꯑꯗꯨꯗꯤ ꯑꯩꯅ ꯑꯩꯅ ꯉꯝꯃꯣꯏꯌꯦ ꯑꯩꯅ ꯉ
ꯉꯝꯃꯅꯤ ꯀꯩꯅꯣ ꯈꯜꯂ ꯈꯜꯂꯒ ꯍꯟ ꯑ ꯀꯩꯅꯣ ꯂꯣꯛꯄ ꯃꯇꯝꯗ ꯈꯜꯂ ꯈꯜꯂꯒ ꯇꯧꯔꯗꯤ ꯑꯗꯨ ꯁꯦꯝꯗꯣꯏꯅꯤ ꯀꯩꯅꯣ
ꯈꯪꯗꯦꯅ ꯁꯤꯁꯇꯔꯅ ꯍꯥꯏꯁꯤꯦ ꯑꯩꯕꯨ ꯀꯣꯛ ꯉꯥꯎꯍꯟꯕꯤꯔꯤ
ꯇꯨꯅꯤ ꯀꯣ ꯀ ꯁꯣꯝ ꯇꯨꯕꯤꯔꯤ ꯍꯥꯏꯕꯗꯣ ꯈꯪꯕ꯭ꯔꯥ
ꯎꯝ ꯑꯩ ꯈꯪꯖꯗ꯭ꯔꯦ ꯀꯔꯝꯕ ꯃꯇꯥꯡꯒꯤꯅꯣ
ꯅꯣꯏ ꯏꯃꯨꯡ ꯅꯨꯄꯤ ꯀꯌꯥꯅꯣ ꯅꯨꯄꯥ ꯀꯌꯥꯅꯣ
ꯑꯁ ꯅꯨꯄꯥꯗꯤ ꯌꯥꯝ ꯌꯥꯝꯗꯦ ꯑꯣꯡꯂꯤ ꯋꯥꯟ ꯑꯗꯨꯒ ꯅꯨꯄꯤꯒꯤꯗꯤ ꯑꯣꯡꯂꯤ ꯇꯨ
ꯌꯥꯝꯅ ꯑ ꯀꯩ ꯍꯥꯏꯗꯣꯏꯅꯣ ꯅꯨꯄꯥ ꯑꯃꯈꯛꯇ ꯑꯣꯏꯔꯗꯤ
ꯀꯩ ꯍꯥꯏꯅꯒꯦ ꯑꯗꯣ
ꯁꯤꯡꯒꯜ ꯄꯤꯁ
ꯁꯤꯁꯤꯡꯒꯥ ꯄꯤꯁ ꯅꯠꯇꯅꯍꯦ ꯌꯥꯝ ꯂꯨꯅꯒ ꯊꯝꯗ꯭ꯔꯣ ꯌꯥꯝ ꯂꯨꯅꯒ ꯇꯧꯗ꯭ꯔꯣ ꯑꯗꯨꯝ
ꯑꯗꯨꯗꯤ ꯑꯗꯨꯗꯤ ꯍꯧꯅ ꯁꯥꯥꯅꯤ
ꯑ
ꯑꯗꯨꯗꯤ ꯃꯇꯣꯝꯗ ꯄꯣꯛꯄ ꯃꯤꯒꯤ ꯔꯥꯏꯠ ꯍꯥꯏꯇꯥꯔꯦ ꯀꯥꯏ ꯃꯇꯣꯝꯗ ꯄꯣꯛꯄ ꯃꯍꯥꯛꯀꯤ ꯔꯥꯏꯠ ꯇꯥꯔꯦ ꯑꯗꯨꯗꯤ
ꯌꯥꯝ ꯐꯩꯅꯦ
ꯌꯥꯝ ꯐꯩ ꯌꯥꯝ ꯐꯩ ꯌꯥꯝ ꯐꯕꯖꯥꯠꯅꯤ ꯁꯤꯁꯇꯔ ꯍꯣꯏꯒꯤꯗꯤ ꯁꯤꯁꯇꯔ ꯏꯊꯟꯗꯔꯣ
ꯀꯩꯍꯥꯏꯕ
ꯁꯤꯁꯇꯔ ꯍꯣꯏꯒꯤꯗꯤ ꯁꯤꯁ
ꯑꯩꯈꯣꯏꯒꯤꯗꯤ ꯅꯠꯇꯦ ꯑꯩꯈꯣꯏꯗꯤ ꯅꯨꯄꯤ ꯑꯅꯤ ꯅꯨꯞ
ꯑꯣ ꯃꯥꯅꯕ ꯐꯤꯞꯇꯤ ꯐꯤꯞꯇꯤ꯫
ꯑꯁ ꯑꯗꯨꯗꯤ ꯌꯥꯝꯃ ꯑꯥ ꯐꯤꯞꯇꯤ ꯐꯤꯞꯇꯤꯅꯦ꯫
ꯁꯨ ꯍꯦꯟꯗ꯭ꯔꯦ ꯅꯨꯄꯥꯅꯁꯨ ꯍꯦꯟꯗ꯭ꯔꯦ ꯅꯠꯇ꯭ꯔꯥ ꯆꯞ ꯃꯥꯅꯔꯦꯕ ꯑꯣ ꯀꯌꯥꯝ ꯀꯩꯅꯣ ꯇꯧꯕ ꯌꯥꯎꯈ꯭ꯔꯒꯦ ꯑ ꯌꯨꯝꯕꯥꯟ ꯀꯩꯕꯥꯥꯟ ꯇꯧꯕ ꯂꯩꯔꯕꯣ
ꯌꯥꯎꯅꯔꯦ ꯍꯣꯏ ꯏꯅꯣꯏꯅ ꯌꯨꯝ ꯄꯥꯜꯂꯦ꯫
ꯑꯣ ꯁꯤꯁꯇꯔ ꯈꯛꯇꯪ ꯉꯥꯏꯔꯦ꯫
ꯑꯩ ꯈꯇ ꯉꯥꯏꯔꯦ꯫
ꯑꯣ ꯁꯤꯁꯇꯔꯗꯤ ꯀꯔꯝ ꯀꯥꯟꯗ ꯄ꯭ꯂꯥꯟꯒꯤ ꯑ-ꯄꯥꯟꯗꯣꯏꯅꯣ ꯄ꯭ꯂꯥꯟ ꯇꯧꯔꯤꯒꯦ
ꯑꯩ ꯑꯩꯔꯣ
ꯑꯥ
ꯗꯥ
ꯑꯣ
ꯑꯩꯗꯤ ꯀꯨꯏꯅ ꯂꯩꯁꯔꯒ ꯏꯃꯥ ꯕꯕꯥꯒꯤ ꯁꯦꯕꯥ ꯅꯤꯡꯊꯤ ꯊꯤꯅ ꯇꯧꯔꯒ ꯂꯩꯗꯣꯏꯅꯤ꯫
ꯑꯣꯁ ꯑꯗꯨꯗꯤ ꯌꯥꯝꯅ ꯁꯥꯡꯅ ꯂꯩꯒꯤꯕ ꯗꯧ ꯃꯥꯜꯂꯦ ꯌꯨꯝꯗ꯫
ꯂꯩꯁꯥꯕꯤ ꯍꯥꯏꯁꯤꯗꯤ ꯈꯔ ꯀꯨꯏꯅ ꯂꯩꯗꯣꯏꯅꯤ ꯀꯩꯅꯣ꯫ ꯌꯨꯝ ꯄꯥꯜꯂꯒ ꯋꯥꯒꯗꯕꯗꯣ꯫
ꯑꯥ ꯆꯨꯝꯃꯦ ꯆꯨꯝꯃꯦ ꯁꯤꯁꯇꯔꯖꯦ ꯌꯥꯝ ꯈꯪꯉꯤꯀꯣ꯫
ꯈꯪꯉꯦ ꯑ ꯁꯣꯝꯗꯤ ꯌꯨꯝ ꯄꯥꯟꯕꯤꯔꯕꯣ꯫
ꯑꯩ ꯏꯁꯥꯃꯛ ꯄꯥꯟꯖꯗ꯭ꯔꯤ ꯑꯩꯁꯨ ꯁꯨ ꯌꯥꯝ ꯑꯉꯥꯡ ꯑꯣꯏꯖꯔꯤ ꯍꯥꯏꯇꯥꯔꯦ꯫
ꯌꯥꯝꯅ ꯆꯞ ꯃꯥꯟꯅ ꯆꯞ ꯃꯥꯟꯅꯩꯀꯣ ꯃꯥꯟꯅꯩ ꯃꯥꯟꯅꯩ꯫
ꯎꯝ ꯃꯥꯥꯟꯅꯩ ꯉꯁꯥꯏ ꯍꯥꯏꯅꯈ꯭ꯔꯗꯨꯗꯤ ꯑꯗꯨꯝ
ꯑꯗꯨꯅꯦ ꯃꯥꯟꯅꯩ ꯍꯥꯏꯕꯒꯤ ꯍꯥꯟꯅ ꯃꯥꯟꯅꯩ ꯍꯥꯏꯔꯦ ꯑꯗꯨ ꯑꯣꯏꯔꯁꯨ ꯑꯗꯨꯝ ꯍꯥꯏꯅꯤꯡꯕꯀꯣ ꯃꯥꯟꯅꯕꯗꯨꯗ꯫
ꯑꯥ ꯃꯥꯟꯅꯕꯁꯤ ꯑꯗꯨꯝ ꯂꯣꯏ ꯃꯥꯟꯅꯔꯦ꯫
ꯀꯃꯥꯏꯟ ꯇꯧꯅꯤ ꯁꯤꯗꯤ꯫
ꯑ-ꯀꯃꯥꯏꯟ ꯇꯧꯕ ꯍꯥꯏꯕꯨ ꯀꯩ ꯀꯩꯗꯧꯔꯨꯅꯤ ꯁꯤꯁꯇꯔ ꯅꯨꯡꯉꯥꯏꯕ ꯋꯥꯔꯤ ꯁꯥꯗꯣꯛꯄ ꯅꯠꯇꯅ꯫ ꯑꯣ ꯁꯤꯁꯇꯔꯅ ꯂꯥꯁꯂꯣ ꯅꯠꯇ꯭ꯔꯒ ꯃꯤꯗꯂꯣ
ꯑ ꯂꯥꯁꯅꯦ
ꯑꯁ ꯑꯗꯨꯁꯨ ꯑꯃꯨꯛ ꯃꯥꯟꯅ ꯂꯩꯔꯝꯃꯦ ꯀꯃꯥꯏꯟ ꯇꯧꯅꯤ꯫
ꯀꯃꯥꯏꯟ ꯇꯧꯅꯤ꯫ ꯀꯩꯅꯣ ꯑꯩ ꯍꯪꯒꯦ ꯇꯧꯔꯒ ꯀꯥꯎꯔꯦꯅꯦ ꯅꯪꯒꯤ ꯋꯥꯔꯤ ꯇꯥꯔꯤꯉꯩꯗ꯫
ꯍꯪꯍꯧꯔꯣ ꯃꯇꯝꯁꯨ ꯍꯦꯛꯇ ꯂꯣꯏꯁꯤꯟꯈꯤꯕ ꯈꯪꯍꯧꯗꯦ ꯑꯗꯨꯅ ꯂꯩꯅꯗꯅꯕ꯫ ꯉꯧꯔꯣ
ꯑꯁ ꯍꯪꯉꯔꯣꯏꯗ ꯅꯤ-ꯅꯤꯡꯁꯤꯡꯕ ꯊꯣꯛꯇ꯭ꯔꯦ꯫
ꯅꯤꯡꯁꯤꯡꯕ ꯊꯣꯛꯇ꯭ꯔꯦ ꯑꯣ ꯅꯤꯡꯁꯤꯡꯕ ꯊꯣꯛꯄ ꯀꯥꯟꯗ ꯍꯪꯍꯟꯁꯤꯉꯥꯏ
ꯍꯣꯏ ꯅꯣꯏꯔꯣꯝꯗ ꯁꯥꯗ꯭ꯔꯣ
ꯑꯁ ꯁꯥꯕꯒꯤꯗꯤ ꯁꯤꯁ ꯌꯥꯝꯅ ꯁꯥꯏꯗꯦ ꯁꯤꯁꯇꯔ ꯅꯣꯡ ꯋꯥꯠꯄꯅ ꯃꯔꯝ ꯑꯣꯏꯕꯅ ꯁꯥꯕꯅ ꯌꯥꯗ꯭ꯔꯦ ꯑꯣꯝ